ꯎꯝ ꯍꯜꯂꯣ
ꯇꯥꯕ꯭ꯔꯣ
ꯇꯥꯏ ꯇꯥꯏ
ꯃꯈꯈꯣꯏꯅ ꯌꯥꯝ ꯅꯦꯝꯃꯦꯗ
ꯇꯥꯔꯕ꯭ꯔꯣ ꯇꯥꯔꯕꯣ ꯇꯥꯔꯕꯣ
ꯇꯥ ꯇꯥꯔꯦ ꯇꯥꯔꯦ ꯆꯥꯛ ꯆꯥꯔꯕꯣ
ꯆꯔꯦ ꯉꯁꯥꯏꯩꯅ ꯊꯥꯔꯛꯄꯗꯣ ꯀ꯭ꯔꯤꯦꯟ ꯁꯥꯡ ꯃꯥꯟꯕ꯭ꯔꯣ ꯑꯥ
ꯏꯟꯁꯥꯡ ꯎꯊ꯭ꯔꯛꯈ ꯀꯩ ꯏꯟꯁꯥꯡꯒ ꯃꯥꯟꯕ ꯍꯥꯏꯌꯦꯦ
ꯑꯁ ꯈꯪꯉꯣꯏꯅꯦ ꯑꯗꯨꯕꯨꯗ ꯀꯔꯤ ꯀꯔꯥ ꯍꯥꯞꯆꯤꯟꯕ꯭ꯔꯥ ꯍꯥꯏꯕꯗꯨꯗꯤ ꯈꯪꯉꯣꯏꯅꯦ
ꯅꯪ ꯪ ꯅꯪꯁꯤꯗꯤ ꯏꯁꯤꯡ ꯊꯣꯡꯉ ꯃꯥꯜꯂꯦ
ꯍꯥꯍꯥꯍꯥ
ꯇꯣꯃꯦꯇꯣ ꯇꯣꯃꯦꯇꯣ ꯁꯣꯁ ꯈꯔ ꯍꯥꯞꯒ ꯏꯁꯤꯡ ꯊꯣꯡꯕ ꯃꯥꯜꯂꯦ
ꯑꯦꯔ ꯅꯪꯁꯨ ꯀꯩꯅꯩꯅꯣꯅꯦꯗ ꯑꯩꯅ ꯃꯍꯤꯗꯨꯣ ꯑꯣꯏꯅ ꯇꯣꯠꯈ꯭ꯔꯕ ꯌꯦꯔꯨꯝꯒ ꯃꯍꯤꯗꯨꯣ ꯇꯣꯠꯂ ꯆꯥꯅꯤꯡꯉꯦꯅ ꯇꯣꯃꯦꯥꯏꯇꯧꯒ ꯑꯂꯨ ꯊꯣꯡꯉꯦ ꯀꯥꯡꯁꯣꯏ ꯑꯗꯨꯒ ꯌꯦꯔꯨꯝ ꯉꯧꯋꯦ
ꯑꯎꯝ
ꯑꯗꯨꯗ ꯎꯣꯔꯣꯛꯀ ꯂꯁꯨꯟꯗꯨ ꯃꯦꯠꯂꯦ
ꯎꯝ
ꯃꯦꯠꯄꯃꯥ ꯇꯧꯔꯒ ꯑꯗꯨꯝ ꯆꯥꯔꯦ
ꯑꯣꯀꯦ ꯑꯗꯨꯗꯤ ꯑꯗꯨꯝ ꯍꯥꯎꯗꯤ ꯍꯥꯎꯒꯅꯤꯅ
ꯍꯣꯏ ꯅꯪꯗꯦ
ꯑꯩꯈꯣꯏꯗꯤ ꯑꯩꯈꯣꯏ ꯃꯦꯗꯥꯝꯅ ꯎꯝ ꯉꯀ꯭ꯔꯥ ꯊꯣꯡꯂꯦ
ꯑꯣ ꯆꯥꯗꯔꯤ ꯕꯣ ꯍꯥꯏꯥꯏꯔꯤꯁꯦ
ꯆꯥꯗ꯭ꯔꯦ ꯐꯨꯠꯕꯣꯜ ꯌꯦꯡꯕ ꯊꯦꯡꯉꯦꯔꯥ ꯍꯥꯏꯕ ꯉꯝꯗꯦ ꯊꯦꯡꯗꯤ ꯊꯦꯡꯃꯣꯏꯗ ꯄꯨꯡ ꯑꯃ ꯋꯥꯂꯤꯗ
ꯋꯥꯂꯤ ꯋꯥꯂꯤꯌꯦ
ꯈꯪꯗꯦ ꯑꯁ
ꯀ꯭ꯔꯝꯇꯧꯔꯦ ꯀꯩꯅꯣꯗꯤ ꯎꯝ ꯂꯥꯏꯔꯤꯛ ꯂꯥꯏꯔꯤꯛ ꯄꯥꯕ ꯄ꯭ꯔꯤꯄꯔꯦꯁꯟꯗꯤ ꯀ꯭ꯔꯝ ꯀ꯭ꯔꯝꯀ꯭ꯔꯝ ꯂꯩꯔꯤꯒꯦ
ꯑꯥ ꯅꯨꯡꯊꯤꯟꯗ ꯈꯔ ꯄꯥꯏ ꯅꯨꯡꯗꯥꯡꯗꯗꯤ ꯄꯥꯕ ꯉꯝꯗꯦꯅ ꯐꯨꯠꯕꯣꯜ ꯂꯩꯕꯅꯤꯅ
ꯎꯪꯝ
ꯅꯪꯗꯤ ꯅꯪꯗꯤꯀꯃꯥꯏꯇꯧꯔꯤꯕ꯭ꯔꯣ
ꯑꯩꯗꯤ ꯑꯣꯐꯤꯁꯇ ꯊꯕꯛ ꯑꯥꯗꯨꯝ ꯇꯧꯔꯤ ꯑꯗꯨꯒ ꯑꯉꯥꯡꯒꯤ ꯑꯦꯁꯥꯏꯟꯃꯦꯟ ꯏꯗꯕꯤꯗ ꯂꯩꯌꯦ ꯑꯩꯁꯨ ꯍꯌꯦꯡꯗꯤ ꯏꯕꯇꯥꯔꯦ
ꯑꯗꯨꯗꯤ ꯁꯥꯇ꯭ꯔꯁꯤꯡ ꯈꯔ ꯋꯥꯍꯟꯅꯤꯡꯉꯥꯏ ꯑꯦꯁꯥꯏꯟꯃꯦꯟ ꯈꯔ ꯑꯁꯥꯡ- ꯑꯁꯥꯡꯕ ꯄꯤꯈ꯭ꯔꯣꯗꯅ
ꯑꯥ ꯑꯗꯨꯃꯛꯁꯨ ꯇꯧꯅꯤꯡꯗꯦ ꯚꯥꯌ ꯑꯗꯨꯝ ꯂꯥꯏ -ꯂꯥꯏꯕ
ꯅꯍꯥꯟ ꯅꯍꯥꯟ ꯅꯪ ꯑꯉꯥꯡ ꯑꯣꯏꯔꯤꯀꯥꯟꯗ ꯑꯣꯖꯥꯅ ꯍꯣꯝꯋꯥꯔꯛ ꯌꯥꯝ ꯄꯤꯌꯦꯅ ꯅꯪꯖꯨ ꯄꯤꯈ꯭ꯔꯣꯗꯅ
ꯑꯗꯨꯝ- ꯑꯗꯨꯃꯛꯇꯤ ꯇꯧꯅꯤꯡꯗꯗꯤꯦ
ꯁꯥꯡꯗ꯭ꯔꯁꯨ ꯈꯔ ꯑꯥ ꯀꯝꯄꯤꯇꯤꯇꯤꯚ ꯑꯦꯛꯖꯥꯝꯕꯨ ꯀꯣꯏꯁꯟ ꯑꯃ ꯑꯅꯤ ꯍꯥꯞꯂ ꯂꯣꯏꯔꯦ
ꯑꯥ ꯔꯥ ꯀꯩꯅꯣꯒꯨꯝꯕ ꯔꯤꯖꯅꯤꯡꯒꯨꯝꯕ
ꯔꯤꯖꯅꯤꯡꯒꯨꯝꯕꯥ ꯃꯦꯠꯁꯀꯤ ꯀꯣꯏꯁꯟ ꯑꯗꯨꯒꯨꯝꯕ
ꯎꯪ ꯃꯦꯠꯁꯁꯤ ꯌꯥꯔꯣꯏꯅꯦ ꯃꯦꯠꯁꯁꯤ ꯃꯤꯃꯄꯨ ꯇꯣꯉꯥꯟꯅ ꯂꯩꯅꯦ
ꯑꯩꯑꯣ ꯅꯪꯗꯤ ꯀ꯭ꯔꯝꯕ꯭ꯔꯣ
ꯏꯪꯂꯤꯁꯇ
ꯑꯣꯑꯥ ꯏꯪꯂꯤꯁꯇ ꯈꯛꯇ꯭ꯔ ꯅꯪꯕꯣ
ꯑꯗꯨ ꯑꯥ ꯖꯤꯛꯀꯤ ꯑꯦꯁꯥꯏꯟꯃꯦꯟ ꯄꯤꯒꯗꯕꯁꯦ ꯃꯦꯠꯁꯅꯦ ꯏꯪꯂꯤꯁꯅꯦ ꯍꯤꯟꯗꯤ ꯑꯗꯨ ꯒꯨꯝꯗ ꯄꯤꯒꯗꯧ ꯃꯥꯜꯂꯦ
ꯂꯩꯑꯗꯤ ꯀꯃꯥꯢ ꯀꯔꯤ ꯇꯧꯔꯤꯔꯣ ꯃꯥꯗꯤ ꯄꯩꯁꯥ ꯐꯪꯕꯗ ꯃꯥ ꯄꯤꯔꯣꯏꯗ꯭ꯔꯣ
ꯆꯥꯃꯤꯅꯥꯅꯤ ꯑꯗꯨꯕꯨ ꯄꯤꯗꯤ -ꯄꯤꯔꯣꯏ
ꯆꯥꯃꯤꯟꯅꯒꯗꯤ ꯄꯤꯗꯤ ꯄꯤꯔꯣꯏ ꯄꯨꯂꯞ ꯂꯧꯒ꯭ꯔꯅꯤ ꯍꯥꯏꯕꯗꯨꯔꯣ
ꯍꯣꯏ ꯇꯣꯂꯣꯞꯇꯨ ꯀꯩꯅꯣꯇꯧꯋꯦꯕ ꯋꯥꯅ
ꯍꯣꯏꯅꯦ ꯍꯣꯏꯅꯦ ꯅꯪꯒꯤ ꯊꯕꯛꯇꯁꯨ ꯑꯂꯥꯏꯕ ꯊꯕꯛ ꯅꯠꯇꯦꯅꯦ
ꯎꯪꯝ
ꯌꯥꯝ ꯆꯪꯕꯅꯦꯕ ꯏꯁꯀꯤꯜ ꯌꯥꯝ ꯆꯪꯕꯅꯦꯕꯥ ꯅꯪꯒꯤꯗꯣ
ꯏꯁꯀꯤꯜ ꯍꯥꯢꯕ ꯏꯁꯀꯤꯜꯗꯤ ꯐꯖꯅ ꯐꯪꯉꯦꯍꯦ ꯑꯩ ꯍꯟꯗꯛꯀꯤ ꯅꯧꯅꯥ ꯖꯣꯏꯟꯇꯧꯇꯧꯕꯗꯣ
ꯎꯪ
ꯍꯣꯏꯗ ꯍꯣꯏꯗ ꯅꯪ ꯏꯁꯀꯤꯜꯗꯤ ꯍꯦꯟꯗꯣꯛꯎꯔꯒ ꯅꯪꯖꯦ ꯈꯔ ꯀꯩꯅꯣꯖꯤ ꯀꯩꯅꯣꯖꯨ ꯐꯪꯕ ꯃꯥꯜꯂꯦ ꯀꯔꯤꯕ ꯍꯧꯖꯤꯛꯀꯤꯗꯣ
ꯑꯍꯧ ꯍꯧꯕ
ꯚꯦꯂꯨ ꯕꯦꯅꯤꯐꯤꯠꯁꯇꯨ ꯀꯩꯑꯕ ꯀꯥꯎꯈ꯭ꯔꯅꯦ ꯑꯍꯥꯎꯕ
ꯁ ꯅꯪꯅ ꯍꯥꯏꯔꯤꯁꯦ ꯀꯩꯅꯣꯒꯨꯝꯕ꯭ꯔꯣ ꯑ ꯄ꯭ꯔꯣꯇꯤꯟꯒꯨꯝꯕ ꯅ꯭ꯌꯨꯇ꯭ꯔꯤꯁꯟꯒꯨꯝꯕ꯭ꯔꯣ ꯅꯪꯅ ꯍꯥꯏꯔꯤꯞꯁꯤꯕꯣ
ꯎꯝ ꯍꯣꯏ ꯑꯗꯨꯃꯥꯏꯅ ꯍꯥꯏꯕ ꯇꯥꯔꯦ
ꯎꯝ
ꯁꯄ꯭ꯂꯤꯃꯦꯟꯁꯅꯤ ꯅꯗꯣ
ꯑꯣ ꯍꯣꯏ ꯍꯣꯏ ꯁ꯭ꯞꯄꯂꯤꯃꯦꯟꯁ
ꯄꯗ ꯈ꯭ꯔ ꯃꯦꯟꯅꯤꯡꯉꯥꯏ ꯅꯪ ꯅꯪ ꯍꯥ ꯆꯥꯡ ꯈ꯭ꯔ ꯀꯪꯕꯅꯤꯅ ꯅꯪꯁꯦ ꯑꯗꯨꯝ ꯌꯥꯒꯅꯤꯗ
ꯑꯃꯨꯛꯀ ꯀꯪꯂꯪꯛ ꯀ꯭ꯔ ꯈꯪꯗꯦꯅꯦ
ꯎꯝ ꯄ꯭ꯔꯣ ꯄ꯭ꯔꯣꯇꯤꯟꯗ ꯃꯣꯏꯒꯤ ꯍꯨꯖꯤꯛ ꯄ꯭ꯔꯣꯇꯤꯟ ꯀꯅꯣꯃ ꯁꯦꯛꯀ꯭ꯔ ꯑꯃ ꯂꯩꯗꯅ ꯑꯗꯨ ꯇꯧꯔꯒ ꯐꯖꯟꯅ ꯃꯤꯅꯤꯠ ꯑꯃꯅꯤ ꯒꯨꯝꯕ ꯁꯦꯛ ꯇꯧꯔ
ꯑꯗꯨꯁꯨ ꯑꯗꯨꯝ ꯎꯝ ꯂꯧꯈꯠꯄ ꯌꯥꯕ ꯋꯥꯔꯤꯅꯦ
ꯍꯣꯏꯗ ꯅꯪꯗꯤ ꯍꯛꯆꯥꯡ ꯐꯅꯤꯉꯥꯏ ꯍꯣꯠꯅꯗ꯭ꯔꯗꯤ ꯌꯥꯔꯣꯏꯅ ꯄ꯭ꯔꯣꯇꯤꯟ ꯃꯁꯜ ꯒ꯭ꯔꯣ ꯇꯧꯗ꯭ꯔꯗꯤ
ꯑꯗꯨ ꯂꯧꯈꯠꯂꯝꯗꯥꯏꯗ ꯀ꯭ꯔꯤ ꯍꯥꯏꯅꯤ ꯄꯨꯠꯁꯞꯀꯨꯝꯕ ꯈꯔ ꯇꯧꯕ ꯍꯛꯆꯥꯡ ꯈꯔ ꯏꯟꯕ ꯑꯗꯨꯝ ꯇꯧꯔꯗꯤ ꯌꯥꯗꯤ ꯌꯥꯗꯕ ꯃꯥꯂꯦꯗ ꯑꯩꯟ ꯈꯟꯕꯗ
ꯍꯣꯏ ꯆꯥꯛ ꯈꯔ ꯆꯥꯖꯤꯟꯕ
ꯎꯝ
ꯎꯝ
ꯍꯥꯟꯅ ꯑꯃꯔꯛ ꯀꯩꯅꯣ ꯇꯧꯕꯕꯨ ꯀꯩꯅꯣꯒꯨꯝꯕ ꯋꯥꯏꯍꯦ ꯍꯞꯇꯥ ꯑꯅꯤꯒꯨꯝꯕꯗꯨ ꯋꯥꯗꯤ ꯋꯥꯏꯍꯦ ꯁꯄ꯭ꯂꯤꯃꯦꯟꯠ ꯗꯣ ꯆꯥꯔꯒ
ꯎꯝ ꯅꯪꯕꯨꯗꯤ ꯋꯥꯔꯝꯅꯤ ꯑꯈꯣꯏꯗꯤ ꯖꯤꯝ ꯉꯁꯤ ꯁꯥꯅꯒꯅꯤ ꯍꯌꯦꯡ ꯑꯗꯨꯝ ꯍꯛꯆꯥꯡꯁꯨ ꯑꯗꯨꯝ ꯐꯕꯅꯤꯗ
ꯑꯠꯁꯥ ꯑꯗꯨ ꯑꯗꯨꯇꯝꯗꯤ ꯀꯩꯅꯣꯗꯣ ꯐꯪꯗ꯭ꯔꯤꯅꯦ ꯐꯔꯤꯅꯦꯕ ꯑꯁ ꯀꯥꯎꯔꯦꯅꯦ
ꯀꯔꯤꯔꯣ
ꯑꯁ ꯀꯥꯎꯋꯦꯅꯦ ꯀ꯭ꯔꯤꯔꯣ ꯈꯨꯇꯛꯇ ꯄ꯭ꯔꯣꯇꯤꯟꯒ ꯌꯥꯎꯕ ꯑꯃꯗꯨ ꯀꯔꯤꯅꯦꯕ
ꯀꯩꯅꯣ ꯄ꯭ꯔꯣꯇꯤꯟꯒ ꯌꯥꯎꯕ ꯑꯂꯣꯏꯕꯦꯔꯥꯗꯨꯔꯣ
ꯅꯠꯇꯦ ꯅꯠꯇꯦ ꯄ꯭ꯔꯣꯇꯤꯟ ꯑꯃ ꯂꯩꯔꯦꯅꯦ ꯇꯣꯡꯉꯥꯟꯅ ꯉꯧꯅ ꯑꯃ ꯂꯩꯅ ꯑꯥ ꯀ꯭ꯔꯦꯇꯤꯟꯗꯣ ꯍꯣꯏ
ꯎꯝ
ꯑꯗꯨꯝ ꯇꯝꯗ ꯑꯗꯨꯗꯣ ꯆꯥꯗ꯭ꯔꯤꯕ
ꯑꯆꯥ
ꯑꯗꯨꯒꯤ ꯑꯗꯨꯒ ꯀ꯭ꯔꯤ ꯍꯥꯏꯅꯤ ꯑ ꯑꯣꯁ ꯚꯥꯏ ꯍꯞꯇꯥꯅꯤꯒꯨꯝꯕ ꯋꯥꯢꯕꯣ ꯋꯥꯕꯗꯤ
ꯎ ꯪꯎꯪ
ꯋꯥꯒꯅꯤꯋꯥꯒꯅꯤ
ꯊꯕꯛꯁꯨ ꯀꯌꯥ ꯁꯨꯗ꯭ꯔꯕꯅꯤꯅꯀꯣ ꯑꯗꯨ ꯃꯇꯝꯗꯤ
ꯎꯪ
ꯇꯧꯕꯤꯌꯨ ꯇꯧꯕꯤꯌꯨ ꯈ꯭ꯔ ꯊꯕꯛ
ꯅꯪꯒꯤ ꯁꯄ꯭ꯂꯤꯃꯦꯟꯒꯨꯝꯕ-ꯀꯩꯅꯣꯒꯨꯝꯕꯗꯤ ꯀꯔꯝ ꯀꯔꯝ ꯇꯧꯔꯤꯕ
ꯈꯪꯗꯦ ꯑꯩꯈꯣꯏ ꯁꯄ꯭ꯂꯤꯃꯦꯟꯁꯤꯡꯖꯦ ꯑꯩꯅ ꯀꯩꯅꯣꯃ ꯊꯕꯛ ꯑꯁꯤꯗ ꯌꯥꯝꯕꯗ ꯃꯥꯁꯦ ꯀꯔꯤꯕꯥ ꯃꯁꯥ ꯃꯁꯥ ꯃꯈꯈꯣꯏ ꯋꯥꯔꯤ ꯁꯥꯏꯅ ꯃꯥꯁꯦ ꯁꯥꯎꯔ ꯂꯩꯅꯦ
ꯑꯪ
ꯑꯩꯈꯣꯏꯒꯤ ꯑꯩꯈꯣꯏꯒꯤ ꯁꯄ꯭ꯂꯤꯃꯦꯟꯗꯤ ꯁꯥꯎꯕ ꯍꯩꯕꯅꯤ
ꯑꯗꯨ ꯗꯪ ꯗꯪ ꯗꯪ ꯀꯩꯅꯣ ꯇꯧꯕꯤꯌꯣꯅ
ꯑꯩꯁ ꯈꯨꯠꯀꯨꯝꯕꯗꯤ ꯊꯥꯕ ꯌꯥꯔꯣꯏ ꯅꯪꯁꯨ ꯑꯗꯨꯃꯥꯏꯅꯗꯤ ꯍꯥꯏꯒꯅꯨꯍꯦ
ꯑꯦ ꯑꯗꯨꯒꯨꯝꯕ ꯅꯠꯇꯦꯗꯥ ꯑꯩꯅ ꯍꯥꯏꯕꯗꯤ
ꯈꯪꯉꯤꯗꯥ ꯈꯪꯉꯤꯗꯥ ꯈꯨꯠꯊꯥꯕ ꯌꯥꯔꯒ
ꯀꯩꯅꯣꯅ- ꯀꯔꯤꯅ ꯃꯆꯤꯟꯅ ꯑꯥꯏ ꯀꯟꯇꯦꯛ ꯈꯔ ꯇꯧꯔꯦ ꯑꯗꯨꯅ
ꯑꯗꯨꯅ ꯈ꯭ꯔ ꯀꯩꯅꯣ ꯇꯧꯔꯣꯅꯦ ꯅꯠꯇ꯭ꯔ -ꯅꯠꯇ꯭ꯔꯒꯥ ꯃꯥꯅ ꯇꯧꯔꯤꯕ꯭ꯔꯥ ꯈꯪꯗꯦꯗꯥ ꯎꯜꯇꯥꯗ
ꯆꯥꯛ-ꯏꯟꯖꯥꯡꯒ ꯑꯩꯅ ꯊꯣꯡꯉꯥ ꯂꯩꯕꯅꯤꯅꯦ
ꯌꯥꯏꯌꯥꯏ
ꯑꯗꯣ ꯃꯥ ꯃꯥ ꯄꯣꯊꯥꯔꯗꯤ ꯃꯥꯅ ꯑꯗꯨꯝ ꯊꯣꯡꯗꯤ ꯊꯣꯡꯉꯦꯗ
ꯑꯥꯑꯪ
ꯃꯔꯛ- ꯃꯔꯛꯇꯗꯤ ꯗꯨꯝ ꯅꯨꯡꯁꯤꯅꯕꯅꯤꯅ ꯎꯄꯥꯏ ꯂꯩꯇꯦꯗꯣ ꯎꯝ
ꯍꯨꯋꯍꯩ ꯉꯁꯥꯢ ꯀꯩꯅꯣꯃꯥ ꯊꯦꯡꯅꯩ
ꯀꯔꯤ
ꯁꯤ ꯂꯝꯕꯤꯗ ꯃꯤ ꯑꯃ ꯊꯦꯡꯅꯩꯑꯦ ꯑꯣꯐꯤꯁꯀꯤ ꯂꯝꯕꯤꯗ
ꯀꯃꯥꯏ ꯇꯧꯕꯗꯣ
ꯑꯥꯁ ꯑꯗꯨ ꯀꯩꯅꯣ ꯈꯔ ꯑꯣꯏꯔꯦꯗ-ꯈꯔ ꯂꯤꯔ ꯃꯥꯜꯂꯦ ꯃꯤꯗꯣ
ꯑꯣꯑꯣ ꯀꯩꯅꯣ ꯑꯣꯐꯤꯁ
ꯍꯣꯏꯑꯦ
ꯑꯣꯐꯤꯁꯀꯤꯗꯒꯤꯔꯣ
ꯑꯣꯐꯤꯁꯇꯒꯤ ꯍꯣꯏ
ꯑꯁꯆꯥ
ꯄꯔꯥ ꯐꯖꯅ ꯇꯥꯛꯄꯤꯔꯝꯃꯦꯅꯦ
ꯀꯩꯅꯣ ꯅꯪ ꯑꯗꯨ ꯃꯥ ꯃꯥꯁꯨ ꯑꯗꯨꯗ ꯂꯩꯔꯝꯕ
ꯍꯣꯏ ꯑꯗꯨꯁꯨ ꯂꯩꯔꯝꯕ ꯑꯃꯨꯛꯀ ꯍꯧꯖꯤꯛ ꯀꯩꯅꯣ ꯇꯧꯔꯤꯅꯦ ꯑꯣꯐꯤꯁꯇ ꯂꯥꯛꯑꯣ ꯍꯥꯏꯅ ꯀꯧꯔꯤꯅꯦ
ꯆꯍꯤꯗꯤ ꯍꯟꯈ꯭ꯔꯕꯣ
ꯑꯁ ꯑ ꯀꯩꯅꯣꯒꯨꯝꯕ ꯐꯣꯔꯇꯤꯒꯨꯝꯕ ꯑꯣꯏꯔꯝꯅꯦꯕꯣ
ꯑꯁ ꯑꯗꯨꯒ ꯅꯪꯕꯨ ꯀꯧꯕ
ꯍꯣꯏ ꯀꯧꯔꯤꯌꯦ ꯍꯧꯖꯤꯛꯁꯨ ꯀꯟꯅ
ꯍꯦꯛ ꯆꯠꯂꯒ ꯃꯇꯦꯡ ꯄꯥꯡꯕꯤ ꯈ꯭ꯔꯣꯅ ꯊꯕꯛ ꯃꯆꯥ ꯃꯆꯥ ꯑꯃ ꯂꯩꯔꯝꯒꯅꯤ
ꯍꯣꯏ ꯑꯗꯨꯅ
ꯊꯕꯛ ꯃꯆꯥ ꯃꯆꯥ ꯇꯧꯔꯒ ꯐꯨꯜ ꯇꯥꯏꯝ ꯑꯣꯜꯂꯒ ꯂꯩꯅꯤ ꯃꯨꯛꯀ ꯀꯣ ꯇꯣꯂꯣꯞ ꯐꯪꯗꯕꯤ
ꯑꯗꯨꯅ ꯑꯗꯨꯅ ꯐꯒꯗ꯭ꯔꯣ
ꯍꯣꯏ ꯑꯗꯨꯝ ꯊꯕꯛ ꯂꯩꯇ꯭ꯔꯗꯤ ꯅꯪ ꯚꯦꯀꯦꯁꯟꯁꯨ ꯂꯩꯕꯅꯤꯅ ꯑꯗꯨꯝ ꯃꯇꯦꯡ ꯄꯥꯡꯕ ꯆꯠꯂꯣ ꯗ ꯅꯃꯤ ꯃꯤꯁꯨ ꯋꯥꯔꯝꯅꯤ ꯀꯩꯅꯣ
ꯂꯤꯔꯕꯅꯤꯅ ꯑꯁ ꯆꯠꯅꯤꯡꯗꯦꯅꯦ
ꯃꯇꯦꯡ ꯄꯥꯡꯕꯕꯨ ꯀꯔꯤ ꯇꯧꯔꯨꯔꯅꯤ
ꯅꯧꯔꯗꯤ ꯑꯗꯨꯝ ꯇꯅꯧ ꯇꯅꯧ ꯑꯣꯏꯔꯗꯤ ꯈꯔ ꯐꯕ
ꯎꯝ ꯂꯥꯁꯇ ꯅꯪꯕꯨ ꯑꯉꯥꯡꯒ ꯂꯩꯔꯝꯗꯅ ꯃꯤ
ꯂꯩꯔꯦꯗ ꯂꯩꯔꯦꯗ
ꯑꯦ ꯑꯗꯨꯗꯤ ꯑꯗꯨꯗꯤ ꯑꯗꯨꯗꯤ ꯑꯩ ꯀꯔꯤꯁꯨ ꯍꯥꯏꯔꯣꯏꯒꯦ ꯅꯪ ꯒ꯭ꯌꯥꯟ ꯇꯥꯔꯥ ꯇꯣꯛꯈ꯭ꯔꯣ
ꯑ ꯍꯣꯏ ꯍꯣꯏ
ꯎꯝ ꯍꯣꯏ ꯑꯈꯣꯏ ꯑꯈꯣꯏ ꯃꯦꯗꯥꯝ ꯑꯈꯣꯏ ꯃꯦꯗꯥꯝꯁꯦ ꯍꯟꯗꯛꯁꯦ ꯑꯩꯅ ꯋꯥꯔꯤ ꯁꯥꯃꯟꯕꯗꯒꯤ ꯃꯥꯁꯦ ꯁꯥꯎꯔ ꯑꯗꯨꯝ ꯂꯩꯔꯦꯅꯦ
ꯎꯝ
ꯑꯗꯨꯒꯤꯅꯦ ꯑꯩꯅ ꯅꯪꯒ ꯍꯧꯖꯤꯛ ꯑꯃꯗꯣ ꯋꯥꯔꯤ ꯁꯥꯒꯦꯔꯒ ꯅꯕꯥꯅꯤꯗꯤ ꯑꯇꯣꯞꯄꯗ ꯁꯥ ꯑꯗꯨꯝ ꯁꯥꯔ ꯂꯩ ꯅꯕꯥꯟꯅꯤꯗ ꯈꯔ ꯁꯥꯔꯗꯤ ꯐꯒꯗꯕ ꯁꯥꯅꯤꯡꯉꯥꯏ ꯂꯩꯇꯕꯩ ꯃꯤ ꯑꯇꯣꯞꯄꯗ ꯁꯝ ꯈꯔ ꯁꯥꯡꯕ ꯃꯈꯣꯏ ꯁꯥꯕꯗ ꯑꯗꯨꯝ ꯌꯥꯗ꯭ꯔꯦꯕ
ꯎꯝ ꯑꯗꯨ ꯀꯩꯅꯣ ꯇꯧꯅ ꯌꯥꯝ ꯂꯩꯔꯤꯗꯨꯗꯤ ꯀꯩꯅꯣꯗ
ꯃꯝꯂꯤ ꯃꯝꯂꯤ ꯇꯧꯔꯗꯤ ꯃꯥ ꯂꯩꯕꯅꯤꯅ ꯑꯈꯣꯏ ꯈꯔ ꯁꯥꯟꯅꯕ ꯇꯥꯔꯦ ꯅꯠꯇ꯭ꯔꯗꯤ ꯃꯥ ꯌꯥꯔꯔꯣꯏ
ꯎꯝ ꯌꯥꯏꯗ ꯌꯥꯏꯗ
ꯎꯝ ꯍꯣꯔꯦꯟ ꯄꯨꯡ ꯑꯊꯦꯡꯕꯗꯗꯤ ꯄꯨꯡ ꯑꯊꯦꯡꯕꯗꯗꯤ ꯑꯇꯣꯞ ꯑꯇꯣꯞꯄ ꯁ ꯑꯩꯈꯣꯏꯅꯗꯤ ꯁ ꯋꯥꯔꯤ ꯁꯥꯟꯅꯔꯁꯨ ꯀꯔꯤ ꯍꯥꯏꯁꯤꯔ ꯍꯣꯏ ꯅꯨꯄꯤꯕꯨꯗꯤ ꯋꯥꯔꯤ ꯁꯥꯅꯥꯏ ꯑꯗꯨ ꯑꯣꯏꯔꯁꯨ ꯎꯝ ꯀꯔꯤ ꯍꯥꯏꯁꯤꯔ ꯀꯣꯏꯅꯤꯡꯉꯥꯏ ꯀꯩꯅꯣ ꯇꯧꯅꯤꯡꯉꯥꯏ ꯑꯗꯨꯝ ꯀꯔꯤ ꯍꯥꯏꯁꯤꯔ ꯃꯤꯕꯨ ꯂꯧꯅꯤꯡꯉꯥꯏ ꯁꯥꯕ ꯅꯠꯇꯦꯗꯅ ꯑꯗꯨꯒꯤ ꯃꯣꯏꯗꯤ ꯒ꯭ꯌꯥꯟ ꯇꯥꯗꯕꯅꯤꯅ ꯀꯔꯤ ꯇꯧꯒꯅꯤ
ꯑꯗꯨ ꯍꯣꯏ ꯍꯣꯏ
ꯎꯝ
ꯌꯨꯝ ꯄꯥꯟꯕ ꯈꯣꯏꯗꯤ ꯈꯔ ꯂꯨꯏꯅꯦ ꯑꯗꯨ
ꯍꯤꯍꯤꯍꯤ ꯈꯔ ꯈꯔ ꯂꯨꯕꯅꯤ
ꯌꯨꯝ ꯄꯥꯟꯕ ꯍꯥꯏꯕꯁꯤꯁꯨ ꯈꯔ ꯂꯨꯕꯅꯤꯗ ꯑꯩꯈꯣꯏꯗꯤ ꯌꯨꯝ ꯄꯥꯟꯗ꯭ꯔꯤꯕꯔꯤꯕꯅꯤꯅ ꯇꯧꯅꯤꯡ ꯇꯧꯔ ꯂꯩꯔꯤꯗꯣ
ꯑꯩꯁꯨ ꯂꯨꯍꯣꯡꯗꯦ ꯂꯨꯍꯣꯡꯗ꯭ꯔꯤꯗꯣ ꯌꯨꯝꯗꯤ ꯄꯥꯟꯈ꯭ꯔꯦꯅꯦꯀꯣ ꯅꯪꯅ ꯍꯥꯏꯕꯒꯨꯝꯅ
ꯍꯣꯏ ꯑꯩꯈꯣꯏꯗꯤ ꯑꯃꯗ ꯆꯠ ꯑꯃ ꯑꯗ ꯇꯥꯎ ꯑꯃ ꯆꯠꯇꯧꯔꯣꯏ ꯀꯟꯅ
ꯑꯩꯅ ꯄꯥꯈꯪ ꯍꯥꯏꯕꯁꯤꯗꯤ ꯅꯨꯄꯤ ꯑꯐꯕ ꯊꯤꯔꯒ ꯂ ꯍꯣꯅꯤꯡꯉꯥꯏꯅꯤ ꯀꯩꯅꯣ
ꯑꯁ ꯅꯪꯒꯤꯗꯨ ꯆꯨꯝꯗ꯭ꯔꯦꯅꯦ ꯄꯥꯈꯪ ꯍꯥꯏꯕꯁꯤꯗꯤ ꯅꯨꯄꯤ ꯆꯥꯃꯒꯤ ꯃꯄꯨꯅꯦ ꯍꯥꯏꯕꯗꯨꯅꯅꯦ
ꯁꯦꯁ ꯊꯥꯏꯅꯒꯤ ꯋꯥꯔꯤꯗꯨꯅꯤꯅꯦ
ꯎꯝ ꯑꯍꯟꯒꯤ ꯆꯐꯨꯅ ꯃꯊꯤ ꯃꯦꯜꯂꯦ ꯍꯥꯏꯕꯒꯨꯝꯕꯅꯤꯅꯦ
ꯍꯦꯠ ꯑꯍꯥꯟꯒꯤ ꯃꯊꯤꯅ ꯆꯐꯨ ꯃꯦꯂꯦꯃꯦ ꯁꯣꯏꯔꯦ ꯁꯣꯏꯔꯦ
ꯃꯥꯅꯤ ꯃꯥꯅꯤ ꯍꯣꯏ ꯅꯪ ꯑꯦꯛꯖꯥꯝꯒꯨꯝꯕ ꯑꯦꯄ꯭ꯂꯥꯏ ꯇꯧꯔꯣꯏꯗ꯭ꯔꯣ ꯍꯟꯗꯛꯇꯤ